ꯇꯕ꯭ꯔꯣ
ꯇꯥꯏꯌꯦ ꯇꯥꯏꯌꯦ ꯇꯥꯗꯕ꯭ꯔꯣ
ꯕ꯭ꯔꯣ
ꯇꯥꯏꯌꯦ ꯅꯪ ꯇꯥꯗꯕ꯭ꯔꯣ ꯍꯥ
ꯇꯥꯏꯌꯦ
ꯑꯣ
ꯀ꯭ꯔꯤꯒ ꯑꯦꯟꯁꯥꯡ ꯆꯥꯕ꯭ꯔꯣ
ꯌꯦꯟ ꯆꯥꯏꯌꯦ
ꯍꯥꯎꯋꯦ ꯑꯗꯨꯗꯤ
ꯑꯥ ꯍꯥꯎꯋꯦ ꯅꯪꯗꯤ
ꯑꯩꯁꯤ ꯉꯁꯤꯗꯤ ꯆꯤꯡꯒꯤ ꯃꯊꯦꯜ ꯆꯥꯏ
ꯑꯥ
ꯅꯪꯒꯤ ꯈꯣꯟꯖꯦꯜꯁꯦ ꯌꯥꯝ ꯅꯨꯡꯁꯤꯕꯣ
ꯑꯜꯂ
ꯇꯥꯥꯕ꯭ꯔꯣ
ꯆꯥꯔꯁ ꯆꯠꯇꯕ꯭ꯔꯣ ꯅꯣꯏ
ꯍꯥꯥ
ꯆꯔꯁ ꯆꯠꯇꯕ꯭ꯔꯣ
ꯉꯁꯤ ꯆꯠꯇꯌꯦ ꯑꯩꯈꯣꯏ ꯃꯐꯝꯗ ꯏꯁꯤꯡ ꯂꯥꯛꯇꯕꯒꯀꯣ ꯍꯥꯏꯕꯗꯤ ꯑꯥ ꯃꯥꯏ ꯂꯥꯛꯇꯕꯀꯤ ꯉꯔꯥꯡ ꯅꯨꯡꯊꯤꯜ ꯃꯥꯏ ꯂꯥꯛꯇ꯭ꯔꯦ ꯍꯧꯖꯤꯛ ꯐꯥꯎ ꯑꯗꯨꯒꯤ ꯑꯁ ꯁꯥꯕꯅ ꯁꯥꯕꯅ ꯂꯣꯏꯔꯦ
ꯁꯤꯔꯣꯝꯃꯅꯤ ꯑꯗꯨꯗꯤ